ꯍꯜꯂꯣ ꯍꯂꯣ
ꯑꯥ
ꯍꯗꯧꯔꯤꯅꯣ
ꯆꯥꯛ ꯇꯒ ꯐꯃꯦ
ꯀ ꯂꯥꯡ ꯆꯥ
ꯑꯩꯈꯣꯏꯗꯣ ꯍꯔ ꯁꯗꯦꯝ ꯀ ꯆꯥꯔ ꯂꯩꯔꯦ
ꯌꯦꯟꯗꯦꯝ
ꯅꯪꯗꯤꯦ ꯑꯣ
ꯎꯝ ꯀꯪꯁꯨ ꯑꯣꯏꯣꯏꯅ ꯆꯥꯏ
ꯀꯔꯤ ꯀꯔꯤ ꯆꯕ꯭ꯔꯣ ꯀꯥꯡꯥꯡꯁꯣꯔ
ꯀꯥꯡꯁꯣꯏ ꯊꯝꯕ ꯍ
ꯑꯣ ꯑꯁꯨꯁ ꯍꯥꯎꯦꯁꯨ ꯌꯥꯝ ꯆꯝꯅꯀ
ꯎꯝꯗꯝꯝ ꯍꯦ
ꯔꯔꯤꯇꯥ꯭ꯔꯣ ꯋꯥꯗꯦ
ꯑꯗꯨꯝ ꯐꯃꯨꯡꯗ ꯁꯤꯠꯄꯤꯌꯦ
ꯅꯣꯡ ꯇꯥꯕ꯭ꯔꯣ
ꯅꯣꯡ ꯇꯥꯗꯦꯗ ꯅꯣꯏꯒꯤ ꯇꯥꯕ꯭ꯔꯣ
ꯇꯥꯟ ꯃꯥꯡꯃ
ꯎꯝ
ꯊꯕꯛ ꯆꯠꯇꯦ ꯍꯥꯏꯕ ꯌꯥꯗꯕꯅꯦ
ꯑꯣ ꯑꯇꯣꯞ ꯑꯗꯨꯝ ꯁꯥꯏꯕꯁꯨ ꯌꯥꯏꯑꯅ ꯑꯗꯨꯝ ꯍꯥꯏ
ꯍꯥꯥ
ꯑꯗꯨꯝ ꯑꯇꯣꯞꯄꯗꯁꯨ ꯑꯩꯅ ꯍꯪꯕꯩ ꯑꯗꯨꯝ ꯍꯥꯏꯕꯁꯨ ꯑꯗꯨꯝ ꯌꯥꯕ ꯌꯥꯎꯋꯦ ꯈꯪꯗꯦ
ꯌꯥꯕꯗꯣ ꯀꯛꯄꯅꯦ ꯊꯕꯥꯛ ꯆꯠ ꯇꯥꯕ꯭ꯔꯣ
ꯎꯝ ꯁꯤꯦꯗꯤ ꯆꯠꯇꯦ
ꯅꯨꯡꯉꯥꯏꯀꯥꯎ
ꯑꯪꯗꯤ ꯀꯩ ꯊ ꯇꯧꯒꯦ
ꯑꯩꯗꯤ ꯊꯕꯛ ꯇꯧꯗꯦ ꯌꯨꯝꯗ ꯇꯨꯝꯕ ꯆꯥꯕ ꯇꯨꯝꯕ ꯆꯥꯕꯗꯣ
ꯅ ꯑꯦꯆ ꯑꯗꯨꯅ ꯍꯦꯟꯅ
ꯑꯁ ꯅꯨꯡꯉꯥꯏꯔꯦ ꯌꯨꯝ ꯑꯗꯨꯒꯤ ꯑꯁ ꯌꯨꯝꯗꯒꯤ ꯃꯄꯥꯟ ꯊꯣꯛꯄ ꯉꯝꯗ꯭ꯔꯦꯗ ꯑꯁ ꯌꯦꯗ ꯂꯩꯕꯟ ꯃꯒ
ꯎꯝ
ꯊꯕꯛꯇꯤ ꯇꯧꯅꯤꯡꯕ ꯑꯃꯨꯛ ꯊꯣꯛꯀꯦ ꯇꯧꯔꯗꯤ ꯋꯥꯈꯜ ꯅꯨꯡꯉꯥꯏꯇꯕ ꯊꯣꯛꯄ ꯑꯃꯨꯛ ꯉꯝꯗꯕꯩ ꯊꯣꯛꯄ ꯑꯗꯨꯝ ꯇꯧꯈ꯭ꯔꯦ ꯌꯥꯝꯈ꯭ꯔꯦ
ꯎꯝ
ꯏꯝꯗꯗꯒꯤ ꯆꯀꯗ
ꯎꯝ
ꯂꯣ
ꯎ ꯅꯪꯒꯤ ꯅꯪꯒꯤ ꯁ꯭ꯋꯤꯃꯤꯡ ꯀꯌꯥꯅꯣ
ꯍꯂꯣ
ꯑ ꯇꯕ
ꯇꯥꯔꯦ ꯇꯥꯔꯦ
ꯑꯒꯤꯟꯅ ꯆꯟꯅ ꯀꯌꯥꯁꯒꯦꯕ
ꯇꯔꯛ ꯁꯨꯋꯦ
ꯅꯅ ꯀꯌꯥꯁ
ꯑꯩꯅ ꯁꯦꯀꯦꯟ ꯑꯩꯅ ꯑꯅꯤꯁꯨꯨꯕ
ꯎꯝ
ꯅꯪꯗꯦ
ꯑꯩꯗꯤ ꯑꯩꯗꯤ ꯂꯥꯁꯅꯤ ꯁꯚꯦꯟ ꯂꯩ
ꯑ ꯍꯥꯏꯗꯤꯄꯤꯤ ꯀꯌꯥꯗ ꯅꯨꯄꯤ ꯀꯌꯥ ꯅꯨꯄꯥ ꯀꯌꯥ
ꯅꯨꯄꯤ ꯃꯉꯥ ꯅꯨꯄꯥ ꯑꯅꯤ
ꯑꯣ ꯅꯍꯥꯟ ꯑꯩꯃ ꯂꯥꯖꯥꯏ ꯑꯦ ꯉꯔ ꯅꯨꯄꯥ ꯑꯃꯅ ꯗꯤ ꯆ ꯃꯅꯦꯔꯦ
ꯎ ꯃꯤ ꯃꯌꯥꯝ ꯂꯩꯁꯤꯗꯤ ꯀꯩꯅꯣ ꯅꯨꯄꯤ ꯑꯣꯏꯕ ꯅꯨꯄꯥ ꯃꯤ ꯑꯣꯏꯕ ꯎ ꯑꯗꯨꯒꯤ ꯑꯣꯏꯅꯗꯤ ꯃꯤ ꯃꯌꯥꯝꯁꯨ ꯅꯨꯄꯤ ꯃꯉꯥ ꯄꯣꯛꯄ ꯅꯨꯄꯥꯅꯤ ꯄꯣꯛꯄ ꯂꯩ ꯑꯗꯨꯗꯤ
ꯎꯝ ꯅꯪꯒꯦ ꯋꯥ ꯍꯥꯏꯒꯦꯔ
ꯀꯕꯅ
ꯅꯪꯒꯤꯅꯦ ꯋꯥꯜꯂꯣꯒꯅꯦ ꯋꯥꯜꯂꯣ
ꯑ ꯍ ꯗꯦ ꯑꯩꯒꯤꯔ ꯅꯪꯒꯤꯤꯔꯒꯦ ꯋꯥꯏꯐꯥꯏꯗꯦꯅꯦ
ꯎꯝ ꯑꯩꯒꯤꯗꯤ ꯀꯩꯝ ꯇꯕꯨꯗꯤ ꯇꯧꯒꯗꯕꯅꯦ
ꯍꯣꯏ ꯇꯌꯦ ꯏꯃꯥ ꯈꯣꯏ ꯂꯩꯌꯦꯦ
ꯎꯝ
ꯅꯪꯗꯤ ꯀꯩꯅꯔꯣ ꯃꯅꯤꯔꯤꯔꯣꯣ ꯏꯃꯥꯟꯅꯕꯤ ꯄꯒ ꯅꯪꯗꯤ ꯃꯩꯇꯩꯔꯣ ꯇ꯭ꯔꯥꯏꯕꯔꯣ
ꯃꯩꯇꯩꯅꯦ ꯇꯥꯗ꯭ꯔꯣ ꯅ ꯍꯥꯏꯗꯣ ꯍꯜꯂꯣ ꯑꯥꯕꯧ ꯍꯜꯂꯣ
ꯇꯥꯏꯌꯦꯦ ꯅ ꯍꯣꯏ ꯌꯥꯝ ꯅꯨꯡꯉꯥꯏꯇꯦ ꯑꯩ ꯏꯈꯔꯦ
ꯅꯪꯒꯤꯤ ꯑꯣꯏꯔꯗꯧꯕ ꯃꯥꯔꯦ
ꯑꯩ ꯍꯣꯏ ꯑꯗꯨꯅꯦ ꯑꯩ ꯑꯣꯏꯔꯝꯗꯧ ꯍ ꯃꯥ ꯇꯗꯒꯤ ꯍꯥꯎꯅꯤꯀ
ꯎꯝ
ꯅꯪ ꯃꯩꯇꯩ ꯑꯣꯏꯔꯒ ꯑꯉꯥꯡ ꯌꯥꯝꯃꯦ ꯀꯩꯒꯤꯅꯣ ꯑꯗꯨꯅꯦ ꯑꯉꯥꯡ ꯑꯉꯥꯡ ꯌꯥꯝꯃꯤꯗ ꯀꯩꯅ ꯅꯣꯏ ꯃꯩꯇꯩꯈꯣꯏꯗꯤ ꯑꯉꯥꯡ ꯌꯥꯝꯗꯕ ꯅꯠꯇ꯭ꯔꯣ ꯑ
ꯑꯌꯥꯝꯕꯁꯨ ꯂꯩꯁꯤꯗꯤ
ꯑꯗꯣ ꯌꯥꯝꯃ ꯅꯨ ꯃꯔꯥꯝ ꯂꯩꯕꯒꯤ ꯌꯥꯔꯗꯗꯤ ꯑꯃ ꯑꯅꯤ ꯈꯛꯇ ꯑꯣꯏꯌꯦꯗꯅ ꯑꯩꯈꯣꯏ ꯅꯨꯄꯤ ꯑꯣꯏꯕꯒꯤ ꯅꯨꯄꯥ ꯉꯥꯏꯕꯗꯅꯦꯕ
ꯍꯣꯏ ꯑꯩꯈꯣꯏꯒꯤꯁꯨ ꯑꯗꯨꯃꯥꯏꯅ ꯑꯣꯏꯔꯝꯒꯅꯤ ꯅꯨꯄꯤ ꯑꯇꯣꯏꯕꯒꯤ ꯅꯨꯄꯥꯥ꯫ ꯅꯨꯨꯄꯥ ꯉꯥꯏꯕ ꯑꯩꯈꯣꯏꯒꯤꯁꯨ
ꯅꯣꯏꯅ ꯀꯔꯤꯗꯤ
ꯅꯪ ꯉꯥꯡꯕꯗꯣ ꯇꯥꯗ꯭ꯔꯦ ꯑꯃꯨꯛꯀ ꯍꯥꯏꯅꯦ
ꯑꯩ ꯃꯐꯝ ꯂꯦꯡꯒꯦ ꯑꯥ ꯑꯉꯥꯡ ꯌꯥꯕ ꯑꯥ
ꯍꯣꯏ ꯍꯥꯏꯔꯛꯑꯣꯅꯤ ꯅꯪ ꯍꯥꯏꯕ ꯀꯩꯅꯩꯅꯣ
ꯑꯉꯥꯡ ꯌꯥꯝꯃꯤꯁꯦ ꯀꯩꯒꯤꯅꯣ ꯍꯥꯏꯗꯤꯦ ꯅꯣꯏ ꯃ ꯂꯩꯩ ꯑꯣꯏꯔꯒ ꯅꯣꯏ ꯃꯩꯇꯩ ꯑꯣꯏꯔꯒ ꯑꯉꯥꯡ ꯌꯥꯝꯃꯤꯗꯣ ꯀꯩꯒꯤꯅꯣ ꯍꯥꯏꯕ
ꯑꯩꯈꯣꯏꯒꯤꯁꯨ ꯅꯨꯄꯥ ꯌꯥꯎꯗꯕꯒꯤ ꯑꯣꯏꯔꯝꯒꯅꯤꯌꯦ